ꯍꯜꯂꯣ ꯃ ꯋꯥꯛꯁꯨꯨ ꯅꯪ ꯏ ꯀꯥꯏ ꯈꯃꯖꯤꯦꯗ ꯃꯄꯨ ꯃꯥꯟꯕꯩꯔꯥ ꯈꯪꯗꯦ
ꯃꯄꯨꯅꯤꯅꯦ ꯀꯩꯅꯣ ꯃꯄꯨ ꯃꯝꯕ ꯍꯥꯏꯗꯤ ꯀꯩꯅꯣ
ꯑꯣ ꯑꯗꯨꯗꯤ ꯐꯣꯟꯁꯨ ꯃꯄꯨ ꯅꯪꯁꯨ ꯃꯄꯨ
ꯍꯣꯏ
ꯑꯗꯨꯗꯤ ꯃꯄꯨꯒꯤ ꯗꯥꯎ ꯌꯦꯡꯕ ꯇꯥꯔꯦꯅ
ꯁꯤꯖꯤꯟꯅꯕ ꯅꯦꯠꯋꯥꯛꯛꯇꯣ
ꯎꯝ
ꯃꯗꯨꯒꯤ ꯃꯄꯨꯁꯨ ꯑꯩ
ꯑꯁ ꯑꯗꯨꯗꯤ ꯏꯀꯥꯏꯔꯦꯍꯦ ꯏꯀꯥꯏꯔꯛ ꯇꯧꯔꯛꯑꯦ ꯑꯗꯨꯗꯤ ꯌꯥꯝ ꯅꯨꯡꯉꯥꯏꯇꯦꯍꯦ ꯑꯗꯨꯗꯣ ꯑꯩꯒꯤ ꯍꯧꯖꯤꯛ ꯄꯥꯏꯔꯤꯕ ꯁꯤꯝꯅ ꯀꯔꯤ ꯁꯤꯝꯅꯣ ꯈꯪꯕꯤꯕ꯭ꯔꯣ
ꯈꯪꯉꯦ
ꯀꯩ ꯁꯦꯝꯅꯣ ꯑꯗꯨꯗꯤ ꯍꯥꯏꯕꯤꯔꯛꯑꯅꯦ
ꯖꯤꯑꯣ
ꯌꯥꯝ ꯆꯨꯝꯅ ꯍꯥꯏꯌꯦꯅ ꯅꯪꯒꯤ ꯃꯄꯨꯒ ꯁꯦꯡꯕꯅꯦ ꯆꯨꯝꯃꯤ
ꯑꯣꯏ ꯅꯪꯅ ꯁꯤꯖꯤꯟꯅꯕ ꯁꯦꯝꯗꯣ ꯑꯩꯅ
ꯑꯩꯅ ꯁꯤꯖꯤꯟꯅꯕ ꯁꯤꯝꯅ ꯀꯩꯗꯧꯦꯕ
ꯑꯗꯨ ꯂꯧ ꯌꯥꯕꯅꯦꯕ ꯑꯩꯅ ꯁꯦꯝꯕꯒꯤ ꯑꯩꯅ ꯃꯄꯨ ꯑꯣꯏꯕꯒꯤ
ꯑꯣꯏꯕ꯭ꯔꯣ
ꯍꯣꯏ ꯍꯣꯏ ꯌꯦ
ꯈꯪꯗꯤꯍꯦ
ꯅꯣꯡꯃ ꯑꯩ ꯍꯦꯛ ꯁꯧꯔꯛꯑꯗꯤꯅꯦ ꯅꯪ ꯑꯩ ꯁꯧꯍꯜꯂꯕ ꯑꯩ ꯂꯧꯕ ꯂꯥꯛꯀꯅꯤ ꯑꯩꯒꯤ ꯁꯤꯝꯗ
ꯃꯨꯀꯦꯁ ꯑꯝꯕꯥꯅꯤ ꯁꯥꯎꯅꯤ ꯍꯥꯏ ꯑꯗꯨꯗꯤ ꯃꯨꯀꯦꯁ ꯑꯝꯕꯥꯅꯤ ꯁꯥꯔꯗꯤꯗꯔꯥ ꯀꯥꯅꯤ ꯀꯣꯅ ꯎꯝ
ꯁꯧꯔꯨꯏꯦ ꯑꯩꯉꯣꯟꯗꯗꯤ
ꯅꯣꯏꯔꯣꯝꯗ ꯀꯣꯏꯕ ꯂꯥꯛꯁꯤꯔꯥ ꯈꯪꯗꯦꯅꯦ ꯕꯣꯔꯤꯡ ꯌꯥꯝ ꯆꯨꯏꯅꯦ
ꯂꯥꯛꯑꯣ
ꯅꯣꯏꯔꯣꯝꯗ ꯀꯣꯏꯕ ꯂꯥꯛꯑꯒ ꯅꯣꯏꯔꯣꯝꯗ ꯁꯤꯡꯖꯨ ꯌꯥꯝ ꯌꯣꯟꯜꯂꯣꯍꯣ ꯈꯪꯗ꯭ꯔꯦ ꯅꯪ ꯑꯁ ꯌꯥꯗ꯭ꯔꯦꯗ ꯃꯄꯥꯟ ꯌꯥꯝ ꯆ
ꯈꯪꯉꯦꯗ
ꯑꯗꯨꯗꯤ ꯀꯩꯅꯣ ꯂꯝꯕꯤ ꯈꯪꯒꯦ ꯍꯥꯏꯗꯤ
ꯂꯝꯕꯤ ꯈꯪꯗꯦ ꯍꯥꯏꯗꯤ ꯂꯥꯞꯅ ꯆꯠꯅꯤꯡꯉꯥꯏ ꯂꯝꯕꯤ ꯈꯪꯗꯦ ꯍꯥꯏꯕꯅꯤ
ꯑꯁ ꯑꯗꯨꯗꯤ ꯅꯨꯡꯉꯥꯏꯇꯦꯍꯦ
ꯎꯝ
ꯑꯩ ꯄꯨꯕꯤꯒꯤꯁꯦ ꯑꯗꯨꯗꯤ
ꯀꯗꯥꯏꯗ
ꯅꯪ ꯂꯝꯕꯤ ꯈꯪꯗꯕ ꯃꯐꯝꯗ ꯑꯗꯨꯝ ꯄꯨꯕꯤꯒꯦ ꯅꯪ ꯐꯝꯕꯤ ꯈꯪꯒꯦ ꯍꯥꯏꯇꯥꯔꯦ ꯑꯩꯈꯣꯏ ꯅꯄꯨ ꯑꯩꯈꯣꯏꯅ ꯄꯨꯕꯤꯕ ꯑꯗꯨꯝ ꯃꯐꯝꯗ ꯑꯗꯨꯝ ꯆꯠꯅꯤꯡꯕ꯭ꯔꯕ
ꯑꯩ ꯂꯝꯕꯤ ꯈꯪꯗꯕ ꯃꯐꯝꯗ ꯄꯨꯕꯤꯌꯦ ꯍꯥꯏꯕꯗꯣ ꯑꯩ ꯑꯃ ꯋꯥ ꯑꯃ ꯍꯥꯏꯌꯦꯦ
ꯍꯥꯏꯗ
ꯑꯩ ꯅꯪꯒꯤ ꯊꯃꯣꯏꯒꯤ ꯂꯝꯕꯤ ꯈꯪꯗꯦ
ꯑꯩꯒꯤ ꯊꯃꯣꯏ ꯂꯝꯕꯤ ꯈꯪꯗꯦ
ꯑ
ꯑꯁ ꯑꯗꯨꯗꯤ ꯀꯩꯅꯣꯣꯔꯣꯝꯗꯒꯤ ꯂꯥꯛꯑꯣ ꯇꯥꯃꯩꯔꯣꯝꯗꯒꯤ ꯂꯥꯛꯑꯒꯃꯦꯡꯂꯣꯡ ꯐꯥꯎꯗꯣꯛꯎꯔꯒ ꯕꯤꯁꯦꯝꯄꯨꯔꯗ ꯑꯃꯨꯛ ꯆꯠꯂꯒ ꯏꯝꯐꯥꯜ ꯔꯣꯝꯗ ꯑꯃꯨꯛ ꯀꯨꯝꯕ ꯂꯝꯕꯤꯗꯣ
ꯑ
ꯑꯗꯨꯔꯣꯝꯗ ꯑꯗꯨꯔꯣꯝꯗ ꯆꯠꯄꯤꯌꯣ
ꯑꯗꯨꯗꯤ ꯑꯗꯨꯗꯤ ꯑꯩ ꯒ꯭ꯌꯥꯟ ꯇꯥꯔꯣꯏꯍ ꯅꯍꯪ ꯄꯨꯕꯒꯦ ꯍꯥꯏꯕ ꯅꯠꯇ꯭ꯔꯣ
ꯑꯁ ꯑꯗꯨꯗꯤ ꯀꯩꯅꯣ ꯆꯣꯄꯔꯒꯤ ꯕꯨꯛ ꯇꯧꯕꯤꯔꯒꯦꯁꯦ ꯍꯦꯂꯤꯀꯣꯞꯇꯔ
ꯑꯦꯁ ꯅꯪ ꯄꯨꯕꯤꯒꯦ ꯍꯥꯏꯔꯒ ꯅꯪ ꯄꯨꯕꯤꯒꯦ ꯍꯥꯏꯕꯒꯤꯅꯦ ꯅ ꯍꯥꯏ
ꯑꯗꯨꯅꯦ ꯇꯃꯦꯡꯂꯣꯡꯗꯒꯤ ꯕꯨꯛ ꯇꯧꯔ ꯂꯥꯛꯑꯣ ꯑꯩ ꯊꯃꯩ ꯂ ꯂꯝꯕꯤꯗ ꯇꯥꯛꯄꯤꯒꯦꯕ ꯍꯦꯂꯤꯀꯣꯞꯇꯔꯒꯤ ꯗ꯭ꯔꯥꯏꯚꯔꯗꯣ ꯑꯩ ꯑꯩꯒꯤ ꯀꯩꯅꯣꯅꯤꯅꯦ ꯑꯩꯈꯣꯏ ꯕꯥꯆꯥꯎꯅꯤꯅꯦ
ꯑꯣ ꯅꯪꯗꯤ ꯊꯧꯕ ꯍꯥꯏꯗ꯭ꯔꯣ
ꯑꯁ ꯑꯩꯗꯤ ꯊꯧꯕ ꯈꯤꯃꯟꯕꯒꯤ ꯊꯧꯗ꯭ꯔꯦꯗ
ꯅꯨꯄꯥꯃꯟꯗꯨꯗꯒꯤꯗꯒꯤ
ꯅꯠꯇꯦꯗ ꯑꯣꯇꯣ ꯑꯣꯇꯣ ꯑꯣꯏꯅ ꯊꯧꯔꯦ ꯍꯦꯂꯤꯀꯣꯞꯇꯔ ꯊꯧꯅꯤꯡꯗ꯭ꯔꯦ
ꯑꯥꯎ ꯀꯅꯣ ꯄꯩꯁꯥ ꯌꯥꯝ ꯐꯪꯗ꯭ꯔꯕ
ꯄꯩꯁꯥ ꯌꯥꯝ ꯌꯥꯝ ꯐꯥꯎꯒꯟꯕꯒꯤ ꯇꯣꯛꯑꯦꯅ ꯄꯩꯁꯥ ꯌꯥꯝꯗ ꯐꯗ ꯂꯥꯏꯟꯗ ꯆꯠꯂꯒꯦ
ꯆ ꯊꯝ ꯐꯝ ꯂꯩꯗ꯭ꯔꯦ
ꯄꯩꯁꯥ ꯇꯝꯐꯝ ꯂꯩꯇ꯭ꯔꯦ ꯁꯤꯁꯤꯡꯕ ꯄꯩꯁꯥꯅ ꯐꯝ ꯍꯣꯟ ꯁꯥꯔꯒ ꯄꯩꯁꯥꯅ ꯍꯣꯏ ꯀꯨꯟꯕ ꯂꯥꯛꯀꯅ ꯑꯗꯨꯝ ꯂꯧꯕ ꯂꯥꯛꯑꯣ ꯐ꯭ꯔꯤꯗ ꯄꯤꯒꯦ
ꯈꯨꯟꯃꯁꯨꯌꯥꯏꯗ
ꯌꯥꯗ꯭ꯔꯦꯅꯦ ꯄꯩꯁꯥ ꯈꯔ ꯄꯥꯏ ꯍꯥꯏꯕꯒꯤ ꯌꯦꯟꯁꯥꯡ ꯑꯍꯥꯎꯕꯍꯥꯛ ꯆꯥꯕꯒꯤ ꯕꯤꯄꯤꯤ ꯐꯧ ꯍꯥꯡꯈ꯭ꯔꯦ ꯗꯥꯏꯕꯤꯦꯇꯤꯁꯀ ꯂꯩꯔꯦ ꯍꯥꯃꯦꯡꯒꯤ ꯃꯊꯨꯟꯖꯥꯏ ꯑꯗꯨꯒ ꯀꯩꯅꯣ ꯁꯟꯒꯤ ꯃꯥꯒꯤ ꯈꯣꯡꯎꯞꯇꯣ ꯁꯟꯒꯤ ꯈꯣꯡꯎꯞꯁꯨ ꯑꯗꯨꯝ ꯆꯥꯏ ꯑꯩꯈꯣꯏꯗꯤ
ꯑ ꯑꯗꯨꯒ
ꯁꯟꯒꯤ ꯃꯇꯣꯡꯗꯣ ꯁꯟꯒꯤ ꯃꯇꯣꯡ ꯈꯪꯉꯦꯅꯥ ꯃꯥꯒꯤ ꯃꯇꯣꯡꯗꯣ ꯃꯇꯣꯡꯒꯨꯝꯕꯉꯩꯗ ꯀꯩꯅꯣ ꯇ ꯍꯂꯒ ꯑ ꯃꯀꯨꯞꯕ ꯃꯨꯀꯨꯞꯕꯇ ꯍꯜꯂꯒ ꯀꯩꯅꯣꯒꯤ ꯇꯥꯏꯞꯇ ꯊꯛꯄꯅꯅꯦ ꯁꯣꯞꯀꯤ ꯇꯥꯏꯞꯇ
ꯍꯧꯅꯤ ꯑꯗꯨꯅꯤꯀꯣ ꯃꯍꯥꯎ ꯃꯍꯥꯎ ꯌꯥꯝ ꯊꯣꯛꯀꯅꯤ
ꯑꯗꯨꯒ ꯃꯊꯤꯗꯨꯅ ꯁꯟꯒꯤ ꯃꯊꯤꯗꯨꯅ ꯑꯃꯨꯛꯀ ꯑꯌꯨꯛ ꯉꯟꯇꯥꯒꯤ ꯃꯣꯔꯅꯤꯡ ꯑꯂꯤ ꯑꯔꯂꯤ ꯃꯣꯔꯅꯤꯡ ꯨꯁ ꯀꯣ ꯁꯨꯒꯔ ꯀꯨꯋꯟ ꯑꯩꯈꯣꯏꯅ ꯋꯀꯤꯡ ꯆꯠꯄ ꯃꯇꯝꯗ ꯆꯨꯒꯤ ꯃꯍꯤ ꯊꯛꯑꯅ ꯑꯗꯨ ꯃꯍꯨꯠꯇ ꯁꯟꯒꯤ ꯃꯊꯤꯗꯨꯅ ꯑꯃꯨꯛꯀ
ꯃꯗꯨ ꯃꯗꯨ ꯍꯦꯟꯅꯅꯦ ꯀꯦꯛ ꯁꯦꯝꯃꯣ ꯑꯗꯨ
ꯀꯠꯇ ꯁꯥꯕꯈꯈꯤꯔꯦꯗ
ꯀꯩꯅꯣ ꯁꯟꯒꯤ ꯃꯊꯤꯅ ꯀꯦꯛꯁꯦ ꯃ ꯋꯥ ꯑꯗꯨꯒ
ꯑꯗꯨꯅꯦ ꯆꯥꯕ ꯀꯤꯈ꯭ꯔꯦꯕꯥꯗꯨꯒꯤ ꯍꯟꯗꯛ ꯁꯨꯒꯔ ꯀꯦꯟ ꯖꯨꯁ ꯇꯥꯏꯞꯇ ꯊꯥꯛꯏꯅꯦꯦ ꯁꯨꯝꯃꯒ
ꯑꯥ
ꯅꯪ ꯑꯦꯔꯇꯦꯜ ꯑꯦꯔꯇꯦꯜꯒꯤꯗꯤ ꯄꯥꯏꯗ꯭ꯔꯣ
ꯀꯔꯤꯒꯤ
ꯑꯦꯔꯇꯦꯜꯒꯤ ꯅꯪ ꯍꯧꯖꯤꯛ ꯖꯤꯑꯣꯒꯤ ꯃꯄꯨꯅꯤ ꯍꯥꯏ ꯑꯦꯔꯇꯦꯜꯒꯤꯗꯤ
ꯑꯗꯨ ꯃꯄꯨꯅꯤ ꯑꯅ ꯑꯗꯨꯁꯨ
ꯑꯦꯇꯤꯌꯥꯁꯨ ꯑꯁ ꯑꯗꯨꯗꯤ ꯌꯥꯝ ꯅꯨꯡꯉꯥꯏꯇꯦꯍꯦ
ꯀꯒꯤꯩꯅꯣ ꯅꯪ ꯄꯥꯝꯕ꯭ꯔꯥ
ꯑꯩ ꯄꯥꯝꯃꯦ ꯑꯩ
ꯄ ꯑꯃꯃꯥ ꯄꯤꯌꯦ ꯗꯗꯨꯗꯥ
ꯄꯣ
ꯑꯄꯤꯤꯒꯦ
ꯑꯩ ꯌꯥꯝ ꯗꯔꯀꯥꯔ ꯗꯔꯀꯥꯔ ꯌꯥꯝ ꯑꯣꯏꯔꯦ
ꯀꯩꯒꯤꯅꯣ ꯅꯨꯄꯤ ꯅꯨꯄꯤꯗ ꯈꯥꯏꯕꯗꯣ ꯑꯁꯤ ꯃꯃꯥꯅ ꯀꯣꯟꯅꯗ꯭ꯔꯕ
ꯀꯗꯥꯏꯅꯗ ꯑꯩꯈꯣꯏꯗꯤ ꯑꯩꯈꯣꯏꯒꯤ ꯐꯣꯟꯗꯤ ꯁꯤꯝ ꯑꯃꯈꯛꯇꯅꯦꯍꯦ ꯊꯝꯕ ꯌꯥꯕ
ꯑꯦ ꯑꯦ ꯑꯦ ꯑꯦ ꯑꯦ ꯑꯗꯨ ꯋꯥꯅꯤꯅ
ꯑꯁꯤꯡꯕ ꯍꯥꯏꯔꯒ ꯑꯦ ꯑꯥ
ꯅꯪꯒꯤ ꯀꯟꯇꯦꯛ ꯂꯤꯁꯇ ꯅꯨꯄꯤ ꯅꯨꯄꯤꯒꯤ ꯌꯥꯝꯃꯟꯕꯒꯤ ꯆꯥꯡꯗ꯭ꯔꯕ ꯍꯥꯏꯅꯤꯗ
ꯀꯗꯥꯏ ꯅꯨꯄꯤꯅꯣꯗ ꯅꯨꯄꯥ ꯉꯥꯛꯇꯅꯦ ꯑꯗꯨꯁꯨ ꯒꯦ ꯉꯥꯛꯇ
ꯑꯣ ꯑꯗꯨꯗꯤ ꯅꯪ ꯅꯪꯁꯨ ꯒꯦ ꯑꯣꯏ ꯑꯣꯏꯕꯒꯤ ꯑꯣꯏꯔꯝꯅꯦ ꯑꯗꯨꯗꯤ
ꯑꯩꯁꯦ ꯑꯩ ꯒꯦ ꯅꯠꯇꯦꯕ ꯑꯗꯨꯕꯨ ꯃꯣꯏꯅ ꯑꯩꯉꯣꯟꯗ ꯄꯥꯝꯂ ꯍꯥꯄ ꯈꯪꯕ꯭ꯔ ꯅꯨꯄꯥ ꯑꯩꯈꯣꯏꯗꯣ
ꯑꯗꯨ ꯅꯪꯅꯁꯨ ꯏꯟꯇꯔꯦꯁ ꯄꯤꯕ
ꯄꯤꯗꯦ ꯑꯩꯗꯤ ꯃꯣꯏꯅ ꯅꯣꯟ ꯅꯝꯕꯔ ꯑꯗꯨꯝ ꯇꯦꯛꯁ ꯊꯥꯔꯛꯑꯕ ꯍꯥꯏ ꯍꯜꯍꯧ ꯇꯧꯔꯒ ꯚꯣꯏꯁ ꯃꯦꯁꯦꯖ ꯊꯥꯔꯛꯑꯣ ꯍꯥꯏꯕꯅꯦꯕ ꯉꯥꯏꯈ ꯍꯥꯟꯅ ꯇꯥꯎꯕ ꯚꯣꯏꯁ ꯃꯦꯁꯦꯁꯇꯣ ꯃꯣꯏ ꯍꯥꯟꯅ ꯊꯥꯔꯛꯑꯣ ꯍꯥꯏꯒꯅꯦꯕ ꯑꯩꯅ
ꯑꯣ
ꯑꯗꯨꯒ ꯃꯣꯏꯁꯦ ꯅꯨꯄꯤ ꯑꯣꯏꯔꯝꯗꯗꯤ ꯑꯗꯨꯝ ꯦꯅ ꯑꯗꯨꯝ ꯈꯪꯈ꯭ꯔꯦ ꯃꯗ
ꯑꯣ ꯅꯪꯁꯦ ꯒꯦꯒꯤꯦꯔꯥꯁꯤ ꯒꯦꯔ ꯔꯁꯤ ꯄꯨꯕꯤ ꯑꯣꯏꯔꯝ
ꯑꯁ ꯅꯪ ꯑꯩꯁꯥꯛ ꯎꯔꯗꯤ ꯀꯦꯜꯂ ꯈꯣꯡꯕꯥꯟꯗ ꯇꯨꯈꯤꯅꯤꯍꯦ
ꯏ ꯀꯩ
ꯁꯇꯤ ꯋꯥ ꯃꯥ
ꯒꯦꯁꯤꯡꯁꯦ ꯁꯛꯊꯤ ꯃꯤ ꯄꯥꯝꯃꯦ ꯍꯥꯏꯕꯅꯤ
ꯔ ꯅꯪꯁꯨ ꯑꯗꯨꯃꯛ ꯤ ꯇꯜꯂꯦꯍꯦ ꯕꯤꯠ ꯌꯥꯝ ꯍꯥꯠꯂꯦꯍꯦ ꯅꯨꯄꯥ ꯑꯣꯏꯕꯤ ꯏꯖꯠ ꯃꯥꯡꯍꯜꯂꯦ ꯅꯪ
ꯅꯪ ꯅ ꯁꯥꯥꯅ ꯍꯥꯏꯗ꯭ꯔꯣ ꯁꯛ ꯊꯤ ꯍꯥꯏꯅ
ꯁꯛ ꯊꯤꯖꯔꯁꯨ ꯔꯁꯤ ꯌꯥꯎꯕ ꯍꯥꯏ ꯇꯔꯦꯅꯦ ꯀꯣ ꯁꯛ ꯊꯤꯖꯔꯁꯨ ꯃꯥꯒꯤ ꯃꯍꯥꯎꯗꯤ ꯇꯣꯉꯥꯟꯕꯗꯣ ꯅꯪ ꯏꯁ ꯃꯣꯛꯄꯣꯛ ꯆꯥꯗꯥꯏꯅꯦ ꯄꯣꯛꯀꯣꯛ ꯃꯁꯛ ꯀꯤꯑꯗ ꯊꯣꯡꯕ ꯉꯝꯗꯕꯗ
ꯃꯁꯛ ꯊꯤꯗꯦꯍꯦ ꯃꯁꯛ ꯐꯖꯕꯅꯦ
ꯑꯦꯁꯣꯛꯤ ꯊꯤ ꯑꯗꯨꯗꯤ ꯑꯩ ꯑꯗꯨꯗꯤ ꯑꯩ ꯐꯖꯔꯦ
ꯑꯦ ꯑꯦ ꯑꯦ ꯑꯦ
ꯑ ꯃꯈ ꯈꯣꯡꯕꯨ ꯆꯠ ꯊꯤꯔꯦ ꯍꯥꯏꯔꯦ ꯑꯩ ꯐꯖꯔꯦ
ꯅꯪꯕꯨ ꯆꯥꯕ ꯌꯥꯕ꯭ꯔꯥ
ꯆꯥꯕ ꯂꯑꯣ ꯍꯣꯏ ꯆꯥꯕꯂꯥꯛ ꯄꯤꯌꯑꯣ
ꯃꯥꯡꯁꯦ ꯌꯥꯝ ꯀꯪꯉꯝꯅꯤ ꯏꯁꯃꯣꯛ ꯄꯣꯛꯒꯨꯝꯅ ꯍꯧꯔꯣꯏ ꯈꯪꯉꯦ
ꯀꯪꯒꯝꯅꯤꯒꯅ ꯏꯁ ꯁꯨꯛꯅꯣꯏꯅ ꯌꯥꯝ ꯀꯃꯥꯏ ꯍꯥꯏꯅꯤ ꯆꯣꯠ ꯆꯣꯠ ꯂꯥꯎꯏ ꯀꯥꯟꯁꯤꯗ ꯀꯔꯤ ꯀꯪꯕ ꯃꯦꯠꯄꯗ ꯁ꯭ꯔꯐꯤ ꯑꯣꯏꯕꯗꯣ ꯈꯪꯕ ꯑꯩꯈꯣꯏꯅ ꯀꯩꯅꯣ ꯕꯦꯀ꯭ꯔꯤꯒꯤ ꯆꯥꯕ ꯃꯇꯝꯗ ꯃꯣꯏ ꯕꯦꯀ꯭ꯔꯤ ꯀꯦꯛ ꯑꯃ ꯂꯩꯗꯥꯏꯅ ꯃꯦꯠꯄ ꯃꯇꯝꯗ ꯀꯩꯅꯣ ꯇꯧꯋꯦꯅ ꯃꯣꯟ ꯃꯣꯟ ꯂꯥꯛꯑꯣꯏꯅ ꯑꯗꯨ ꯇꯥꯏꯞꯇ ꯇꯧꯅꯦ ꯍꯣꯏꯗꯤ
ꯑꯗꯨꯗꯤ ꯑꯗꯨꯗꯤ ꯑꯗꯨꯗꯤ ꯅꯪ ꯌꯥꯝꯟꯊꯣꯛꯄ ꯇꯥꯔꯦ ꯃꯤ ꯆꯥꯅꯤꯉꯥꯏ ꯂꯩꯗ
ꯍꯝ
ꯅꯪꯁꯦ ꯅꯍꯥꯟ ꯀ
ꯎꯝ
ꯑꯍꯥꯟꯕ ꯅꯥꯠꯇꯦꯀꯣ ꯑꯁꯤꯅ
ꯑꯩꯔꯣ
ꯎꯝ ꯏꯕꯥꯅꯤ
ꯍꯣꯏꯗ ꯑꯩꯈꯣꯏꯅꯤ ꯅꯍꯥꯟꯗꯒꯤꯩ ꯀꯣꯏꯅꯔꯤꯁꯤꯗꯤ ꯍꯤꯇꯥꯡ ꯀꯥꯎꯔꯝꯃꯣ ꯍꯤꯗꯥꯛ ꯋꯥꯠꯂꯦ ꯍꯥꯏꯗꯗꯨꯅꯦ ꯍꯤꯗꯥꯛ ꯌꯥꯝ ꯋꯥꯠꯂꯤ ꯍꯥꯏꯗꯨ ꯁꯤꯅꯤꯀꯣ ꯑꯩꯅ ꯑꯩꯅ ꯍꯥꯏꯗ꯭ꯔ ꯑꯗꯨꯝ ꯅꯉꯣꯟꯗ ꯅꯉꯣꯟꯗ ꯑꯗꯨꯝ ꯆꯩꯗ꯭ꯔꯣ
ꯑꯩ ꯀꯣꯏꯅꯔꯗꯤ ꯍꯤꯗꯥꯛ ꯄꯥꯛꯕ ꯌꯥꯗ꯭ꯔꯣ ꯑꯩ ꯍꯤꯗꯥꯛ ꯂꯣꯏꯈ꯭ꯔꯦ ꯍꯥꯏꯕꯣꯟꯅ ꯈꯪꯗ꯭ꯔꯣ
ꯏꯁꯁ ꯅꯪꯒꯤ ꯍꯤꯗꯥꯛꯇꯏꯈ꯭ꯔꯁꯨ ꯍꯥꯏꯗꯦ ꯑꯩꯗꯤ ꯍꯧꯒꯠꯇ ꯉꯥꯏꯔꯦ
ꯅꯪ ꯅꯪ ꯅꯪ ꯈꯪꯗ꯭ꯔꯣ ꯂꯣꯏꯔꯅꯦ ꯍꯥꯏꯕꯗꯣ
ꯍꯣꯏꯅꯦ ꯍꯣꯔꯦꯟ ꯂꯩꯕꯤꯔꯛꯑꯒꯦꯅꯦ ꯀꯩꯅꯣ ꯅꯠꯇ꯭ꯔꯣ ꯄꯦꯔꯥꯁ ꯇꯝꯃꯣ ꯅ꯭ꯔꯣ ꯭ꯔꯣ ꯃ꯭ꯔꯣꯅ ꯐꯣꯣꯔꯣ ꯀꯣꯛ ꯌꯥꯗꯕꯩ ꯍꯤꯗꯥꯛꯇ ꯃꯦꯇ꯭ꯔꯣꯟ ꯐꯣꯔ ꯅꯠꯇ꯭ꯔꯣ
ꯈꯪꯗꯦꯟꯅ ꯆꯥ ꯈꯪꯅꯦ ꯑꯩꯗꯤ
ꯅꯪꯅ ꯍꯦꯛ ꯍꯦꯛ ꯊꯛꯄꯗꯨꯅ ꯑꯣ ꯑꯥꯔ ꯑꯦꯁꯇꯨ ꯅꯠꯇ꯭ꯔꯣ ꯑꯩꯒꯤ ꯐꯣꯟꯗ ꯅꯪꯒꯤ ꯍꯤꯗꯥꯛ ꯀ ꯂꯤꯁꯂꯤꯑꯕ
ꯍꯣꯏ ꯑꯗꯨ ꯑꯗꯨꯣꯏꯅ ꯂꯣꯏꯅ ꯍꯥꯏꯔ ꯂꯧꯔꯛꯑꯣ ꯑꯗꯨꯗꯣ
ꯑ ꯂꯣꯏꯔꯛꯑꯒꯦꯅꯦ ꯌꯨꯝꯗꯗꯤ ꯂꯩꯔꯝꯃꯣ ꯃꯄꯥꯟ ꯆꯠꯊꯣꯛꯀꯅꯨꯀꯣ ꯕꯣꯔꯥ ꯏꯂꯒ
ꯍꯦꯜꯃꯦꯟꯗ꯭ꯔꯣ ꯅꯪꯉꯁꯦ ꯑꯩ ꯁꯣꯔꯛꯒꯅꯤꯀꯣ
ꯕꯣꯔꯥ ꯏꯜꯂ ꯑꯗꯨꯝ ꯍ ꯍꯦꯛ ꯊꯣꯛꯄꯗ ꯎꯑꯕ ꯁꯤꯗꯤ ꯊꯣꯛꯀꯅꯨꯕꯣꯏ ꯍꯤꯗꯥꯛ ꯂꯩꯔꯛꯑꯒꯦꯕ ꯁꯥꯎꯔꯅꯨꯕ
ꯍꯣꯏ ꯆꯥꯎꯔꯔꯣꯏ ꯅꯍꯪ ꯂꯩꯔꯛꯀꯦ ꯍꯥꯏꯔꯗꯤ ꯑꯩ ꯉꯥꯏꯔꯝꯒꯦ ꯑꯩ ꯀꯦꯟꯅ ꯉꯥꯏꯔꯝꯒꯦꯀꯣ
ꯑꯃ ꯉꯥꯏꯔꯝꯃꯣ ꯍꯣꯏ ꯀꯩꯅꯣ ꯁꯟꯒꯤ ꯃꯅꯤꯡꯗꯗꯨꯗꯤ ꯀꯤꯔꯝꯒꯅꯨꯀꯣ ꯑꯩ ꯈꯪꯅ ꯆꯦꯟꯉꯦ
ꯑꯗꯨꯗꯤ ꯄꯥꯈꯥ ꯀꯩꯅꯣꯖꯥꯏꯅ
ꯍꯣꯏꯅꯦ ꯑꯩꯈꯣꯏ ꯁꯥꯏꯗꯒꯤ ꯑꯗꯨꯝ ꯁꯛ ꯄꯨꯖꯕꯅꯦꯗ ꯃꯁꯛ ꯊꯤꯔꯁꯨ ꯑꯗꯨꯝ ꯐꯖꯩ ꯍꯥꯏꯕꯤꯔꯒꯦꯁꯦ ꯑꯁ ꯅꯨꯡꯉꯥꯏꯇꯦ ꯉꯁꯤꯗꯤ ꯍꯤꯗꯥꯛ ꯂꯩꯇꯅꯦꯒ
ꯏꯏ ꯌꯥꯏ ꯑꯦ ꯆꯍꯜꯗꯤ ꯌꯥꯔꯣꯏꯔꯤꯕ ꯆꯃꯦ ꯆꯃꯦ
ꯍ ꯍꯣꯏ ꯑꯩ ꯍꯣꯔꯦꯟ ꯍꯣꯔꯦꯟ ꯂꯥꯛꯄꯗꯅꯦ
ꯑꯥ
ꯁꯤꯡꯖꯨꯗ
ꯎꯝ
ꯁꯤꯡꯁꯨ ꯂꯣꯛꯇꯥꯛ ꯌꯥꯝ ꯂꯩꯑꯕ ꯃꯤꯅ ꯆꯥꯕ ꯃꯤꯅ ꯆꯥꯕ ꯀꯩꯅꯣꯗꯣ
ꯑꯗꯣ ꯑꯩꯈꯣꯏꯗꯤꯀꯣ ꯁꯛ ꯊꯤꯕꯅꯤꯅ ꯑꯩꯈꯣꯏꯅ ꯄꯨꯔꯛꯄꯁꯤꯡꯁꯨꯗꯤ ꯍꯧꯥꯎꯔꯣꯏ ꯅꯪꯅ ꯄꯨꯔꯛꯑꯣ
ꯈꯥꯛ ꯑꯣꯏꯅ ꯄꯨꯔꯛꯑꯒꯦꯅꯦ
ꯌꯥꯏꯗ ꯑꯗꯨꯁꯨ ꯑꯩꯈꯣꯏ ꯆꯥꯛ ꯊꯤꯃꯤꯁ ꯑꯗꯨꯝ ꯆꯥꯕꯤꯒꯦ
ꯁꯤꯡꯖꯨ ꯈꯛꯇ ꯌꯥꯔꯕꯣ ꯕꯣꯔꯥꯗꯤ ꯄꯥꯛꯅꯝꯗꯤꯦ
ꯌꯥꯔꯅꯤ ꯑꯗꯨꯗꯤ ꯌꯥꯔꯅꯤ
ꯌꯥꯔꯅꯤꯌꯦ ꯍꯩꯅꯧꯗꯤ ꯄꯥꯝꯕ꯭ꯔꯣ
ꯑꯗꯨ ꯄꯔꯛꯑꯣ
ꯍꯩꯅꯧꯁꯨ ꯄꯨꯔꯛꯈꯤꯅꯦ ꯍꯩꯅꯧꯁꯨ ꯌꯥꯝ ꯄꯥꯜꯂꯦꯕꯀꯣ ꯑꯩꯈꯣꯏꯗ ꯍꯩꯅꯎꯋꯥꯏꯕꯨ ꯃꯔꯨꯗꯨꯅꯤꯒ
ꯍꯥ ꯔꯨ
ꯃ
ꯀꯩꯗꯧꯔꯕꯅꯣ ꯑꯗꯨꯅ
ꯅ ꯆꯥ ꯑꯩ ꯇꯎꯅꯦꯁꯦ
ꯐꯥꯒꯤꯗꯧꯗꯦ ꯅꯪꯒꯤꯁꯨꯦ ꯐꯥꯈꯤꯗꯧꯗꯦ ꯑꯩ ꯁꯥꯎꯔꯛꯑꯦ
ꯁꯥꯎꯅꯍꯦ
ꯎꯝ ꯆꯥꯎꯔꯅꯤ ꯑꯩ ꯕ꯭ꯂꯣꯛ ꯊ ꯑꯩ ꯕ꯭ꯂꯣꯛ ꯊꯝꯃꯒꯦ ꯅꯪꯕꯨ
ꯀꯩꯅꯣ ꯁꯥꯎꯋꯦ ꯍꯥꯏꯅ ꯅꯪ ꯀꯩꯅꯣ ꯇꯧꯋꯤꯔ ꯅꯣꯛꯏꯗꯨꯅ ꯇꯨꯡꯅꯔꯦ ꯍꯥꯏꯕ
ꯑꯥ ꯇꯣꯛꯅꯔꯅꯤ
ꯊꯋꯥꯏ ꯌꯥꯝ ꯄꯦꯟꯖꯔꯦꯕꯣ
ꯅꯪ ꯄꯦꯟꯖꯔꯦꯕ ꯅꯨꯄꯤ ꯑꯇꯣꯞꯄ ꯊꯤꯈ꯭ꯔꯣ
ꯑꯩ ꯀꯔꯃꯦ ꯅꯈꯤ ꯑꯩ ꯄꯨꯟꯁꯤꯒꯤ ꯄꯥꯈꯪ ꯁꯔꯤ ꯑꯣꯏꯅ ꯍꯤꯡꯖꯔꯒꯦ
ꯌꯥꯏ ꯑꯗꯨꯁꯨ ꯌꯥꯏ ꯑꯗꯨꯕꯨ ꯑꯩꯉꯣꯟꯗꯗꯤ ꯑꯃꯨꯛ ꯍꯪꯒꯅꯦꯅ ꯈꯜꯂꯤꯂ ꯍꯣꯏ ꯑꯩꯗꯤ ꯅꯨꯄꯥ ꯐꯖꯕ ꯑꯃ ꯐꯪꯕ ꯑꯣꯏꯖꯔꯛꯑꯦ
ꯑꯁ ꯑꯗꯨꯗꯤ ꯑꯩꯗꯤ ꯊꯝꯃꯣꯏ ꯌꯥꯝ ꯄꯦꯜꯜꯂꯤꯦ
ꯌꯥꯝꯅꯁꯨ ꯅꯣꯛꯅꯤꯡꯉꯦ ꯑꯗꯨ ꯑꯣꯏꯔꯁꯨ ꯀꯣꯂꯦꯖ
ꯅꯪꯒꯤ ꯈꯨꯟꯗꯣꯛꯗꯣ ꯀꯞꯅꯤꯡꯕ ꯃꯥꯜꯂꯦ
ꯀꯄꯔ ꯎꯔ
ꯑ ꯀꯄ ꯑꯩꯁꯨ ꯀꯞꯅꯤꯡꯉꯦ